ꯇꯥꯄ꯭ꯔꯣ
ꯇꯥꯏꯌꯦ ꯇꯥꯌꯦ
ꯀꯗꯧꯔꯤꯅꯣ
ꯀꯩꯁꯨ ꯇꯧꯗꯦꯗ
ꯆꯥꯛꯀꯨꯝꯕꯗꯤ ꯆꯥꯔꯕꯣ
ꯑꯧ ꯆꯔꯦ ꯅꯪꯗꯤ
ꯑꯈꯣꯏꯗꯤ ꯆꯥꯗ꯭ꯔꯤ ꯖꯤꯛ ꯕ꯭ꯔꯦꯛꯐꯥꯁ ꯆꯥꯒꯦ ꯇꯧꯔꯤ
ꯑꯁ ꯌꯥꯝ ꯅꯨꯡꯉꯥꯏꯀꯣ ꯕ꯭ꯔꯦꯛꯐꯥꯁꯀ ꯆꯥꯕ ꯐꯪꯗꯅ
ꯑꯁ ꯀꯗꯥꯏꯗꯩ
ꯑꯩꯈꯣꯏꯗꯤ ꯀꯗꯥꯏꯗꯒꯤ ꯕ꯭ꯔꯦꯛꯐꯥꯁꯅꯣ ꯆꯥꯛ ꯃꯗꯨꯝ ꯕ꯭ꯔꯦꯛꯐꯥꯁ ꯇꯧꯔꯦ
ꯑꯈꯣꯏꯗꯤ ꯄꯨꯡ ꯍꯧꯖꯤꯛ ꯃꯣꯔꯅꯤꯡꯒꯤ ꯆꯥꯛ ꯆꯥꯕꯗꯣ ꯄꯨꯡ ꯑꯃ ꯄꯨꯡ ꯑꯃ ꯑꯅꯤꯗ ꯆꯥꯏꯌꯦꯕ ꯑꯗꯨꯗꯤ ꯕ꯭ꯔꯦꯛꯐꯥꯁ ꯆꯥꯗ꯭ꯔꯗꯤ ꯑꯁ ꯍꯥꯏꯒꯅꯨꯀꯣ ꯁꯤꯒꯦ ꯇꯧꯕꯅꯤ
ꯎꯝ ꯑꯗꯨꯅꯦ ꯑꯩꯈꯣꯏꯗꯤ ꯆꯥꯛ ꯆꯥꯕ ꯃꯤꯅꯤꯅꯀꯣ
ꯗꯨꯅꯦ
ꯕ꯭ꯔꯦꯛꯐꯥꯁ ꯈꯛꯇꯅ ꯄꯨꯛ ꯊꯟꯗꯦꯕ
ꯆꯥꯛ ꯆꯥꯕ ꯃꯤ ꯑꯣꯏꯕꯅꯤꯅ ꯋꯥꯕꯗ ꯋꯥꯔꯁꯨ ꯎꯄꯥꯏ ꯂꯩꯇꯦꯅꯦ
ꯅꯣꯏꯗꯨ ꯊꯣꯡꯉꯒ ꯆꯥꯕ ꯌꯥꯗꯦ
ꯑꯦ ꯃꯄꯨ ꯈꯣꯏꯗ ꯆꯥꯕꯅꯦꯕ ꯊꯕꯛ ꯁꯨꯕ ꯃꯐꯝꯗ
ꯑꯣ ꯑꯁ ꯃꯣꯏꯗꯤ ꯊꯦꯡꯅ ꯆꯥꯕꯅꯤꯅꯦ
ꯎꯝ ꯌꯨꯝꯗꯗꯤ ꯃꯇꯝꯗꯣ ꯐꯔꯛ ꯇꯥꯏꯌꯦꯕ ꯊꯕꯛꯁꯨ ꯋꯥꯕꯅꯤꯅ ꯌꯥꯝ ꯉꯟꯅꯁꯨ ꯍꯧꯒꯠꯄ ꯉꯝꯗꯦꯕ
ꯑꯣ ꯃꯣꯏꯗꯤ ꯊꯕꯛ ꯆꯠꯈ꯭ꯔꯕꯣ
ꯆꯇꯔꯤ
ꯎꯝ ꯕ꯭ꯔꯦꯛꯐꯥꯁꯇꯣ ꯀꯔꯤ ꯀꯔꯤ ꯆꯥꯕ꯭ꯔꯣ
ꯑ ꯕ꯭ꯔꯦꯗ ꯈꯇꯅꯤ ꯆꯥꯒ ꯆꯥꯒ ꯕ꯭ꯔꯦꯗ
ꯑꯍꯥꯎ ꯑꯍꯥꯎꯕ ꯄꯤꯌꯣ ꯍꯥꯏꯌꯣꯅꯦ
ꯀꯇꯥꯏꯇꯒꯤꯅꯣ
ꯌꯦꯔꯨꯝꯒꯨꯝꯕ ꯂꯐꯣꯏꯒꯨꯝꯕ ꯑ ꯀꯔꯤ ꯇꯟꯒꯨꯝꯕ ꯑꯗꯨ ꯆꯥꯔꯗꯤ ꯈꯔꯗꯤ ꯐꯩꯗꯅꯀꯣ
ꯑꯗꯨꯅ ꯆꯗ꯭ꯔ ꯑꯗꯨ
ꯌꯥꯝ ꯆꯥꯒꯅꯨꯗ ꯅꯪꯗꯤ ꯗꯥꯏꯇꯤꯡ ꯐꯖꯅ ꯇꯧ
ꯑ ꯗꯥꯏꯇꯤꯡꯒ ꯆꯪꯗ꯭ꯔꯦꯗ ꯋꯥꯕ ꯀꯥꯟꯗ
ꯎꯝ ꯖꯤꯝꯒ ꯆꯠꯂꯣꯅꯦ
ꯎꯝ ꯖꯤꯝ ꯆꯠꯄꯁꯦ ꯐꯥꯒꯤꯒꯤ ꯇꯥꯏꯞꯇ
ꯌꯥꯝ ꯋꯥꯏꯑꯦ ꯍꯥꯏꯌꯦꯀꯣ ꯖꯤꯝ ꯆꯠꯄꯁꯦ ꯑꯍꯥꯟꯕꯗꯗꯤ
ꯋꯥꯕꯅꯦ ꯄꯩꯁꯥꯁꯨ ꯌꯥꯝ ꯆꯪꯒꯅꯤꯅꯦ ꯃꯥꯗꯤ ꯗꯥꯏꯠ ꯍꯨꯟꯗꯕ ꯌꯥꯗꯦ
ꯎꯝ
ꯑꯃꯥ ꯔꯣꯝꯗ ꯈꯟꯂꯥꯗꯤ ꯗꯥꯏ ꯍꯨꯟꯒꯦ ꯍꯥꯏꯔꯗꯤ ꯖꯤꯝ ꯆꯠꯇ꯭ꯔꯁꯨ ꯌꯥꯏꯗ ꯅꯠꯇ꯭ꯔꯣ ꯄꯩꯁꯥ ꯇꯤꯡꯉꯒ ꯗꯥꯏꯠ ꯑꯃꯨꯛ ꯂꯧꯒꯅꯤ
ꯀꯥꯟꯅꯗꯦꯕ
ꯎꯝ
ꯑꯗꯨ ꯁꯥꯔꯛꯄꯎꯗꯤ ꯑꯩꯈꯣꯏꯅ ꯀꯟꯇ꯭ꯔꯣꯜ ꯇꯧꯕꯗꯣ
ꯎꯝ
ꯑꯗꯨꯣ ꯑꯗꯨ ꯀꯟꯣ ꯑꯗꯨ ꯑꯩꯗꯤ ꯉꯝꯗ꯭ꯔꯦ ꯗ ꯊꯕꯛꯇꯣ ꯋꯥꯡꯅ ꯍꯜꯂꯛꯀꯅꯤ ꯆꯥꯛꯇꯣ ꯂꯥꯝꯃꯦ ꯑꯗꯨ ꯑꯁ ꯗꯝꯃꯅꯤ ꯑꯍꯨꯝ
ꯆꯥꯛ ꯆꯥꯛꯇꯣ ꯌꯦꯟꯁꯥꯡ ꯍꯥꯎꯔꯁ ꯆꯨ ꯍꯥꯎꯇ꯭ꯔꯁꯨ ꯃꯤꯗꯤ ꯆꯥꯡ ꯑꯃꯗ ꯆꯥꯏꯌꯦꯕꯀꯣ
ꯎꯝ
ꯑꯩꯈꯣꯏꯗꯤ ꯏꯟꯁꯥꯡ ꯍꯥꯎꯇ꯭ꯔꯗꯤ ꯆꯥꯗ꯭ꯔꯦ ꯏꯟꯁꯥꯡ ꯍꯥꯎꯗ ꯌꯥ
ꯍꯗ꯭ꯔꯦ ꯑꯗꯨꯅꯦ ꯄꯣꯛꯈꯣꯃ ꯑꯅꯤ ꯑꯅꯤ
ꯎꯝ ꯑꯗꯨꯅꯦ
ꯑꯗꯨꯗꯤ ꯌꯥꯗꯦꯕ
ꯎꯝ
ꯅꯣꯏ ꯉꯁꯤꯗꯤ ꯀꯩ ꯊꯕꯛ ꯇꯧꯒꯅꯤ
ꯇꯧꯅꯤꯡꯉꯥꯏ ꯂꯩꯇꯦꯗ ꯅꯣꯡ ꯆꯨꯗꯕꯅꯤꯅ ꯊꯕꯛ ꯂꯩꯇ꯭ꯔꯦ
ꯁꯒ
ꯍꯧꯖꯤꯛꯇꯤ ꯝ ꯂꯧ ꯇꯝꯅꯤꯅ ꯂꯧ ꯆꯠꯀꯗꯕꯅꯦꯕ ꯑꯗꯨ ꯑꯣꯏꯔꯁꯨ ꯅꯣꯡ ꯆꯨꯗꯕꯅꯤꯅ ꯎꯄꯥꯏ ꯂꯩꯇꯦ
ꯌꯥꯏꯗꯥ ꯄꯤꯊꯥ ꯂꯩꯦꯗ
ꯄꯣꯊꯥꯔꯒ ꯂꯩꯔꯁꯨ ꯋꯥꯊꯤ ꯌꯥꯝ ꯆꯥꯏꯅꯦ
ꯄꯥꯀꯦ ꯅꯥꯁꯀ ꯇꯨꯒꯥ
ꯑꯗꯨꯅꯦ ꯌꯨꯝꯗ ꯄꯣꯊꯥꯔꯒ ꯂꯩꯕꯁꯦ ꯋꯥꯊꯤ ꯌꯥꯝ ꯆꯥꯏꯕ
ꯑꯁ ꯑꯁꯤꯗꯤ ꯑꯍꯟꯁꯤꯡꯒꯤ ꯍꯥꯏ
ꯅꯅꯥꯎ ꯅꯨꯄꯤ ꯑꯅꯤꯗꯤ ꯑꯥ ꯆꯤꯡꯗ ꯂꯩꯕ꯭ꯔꯣ
ꯎꯝ ꯂꯛꯇꯔꯤ
ꯅꯅꯥꯎꯄꯤ ꯁꯝꯃꯔ ꯁꯝꯃꯔ ꯚꯦꯀꯦꯁꯟ ꯊꯥꯗ꯭ꯔꯤꯕꯣ
ꯊꯥꯏꯌꯦ ꯃꯣꯏꯗꯤ ꯆꯠꯍꯟꯗꯦꯕ
ꯑꯣ ꯑꯣ ꯃꯥꯅꯤꯅꯦꯀꯣ
ꯎꯡ
ꯅꯨꯡꯉꯥꯏꯇꯦꯅ
ꯎꯝ ꯑꯗꯨꯒꯤ ꯂꯩꯁꯥꯕꯤ ꯌꯥꯝ ꯆꯥꯎꯔꯦ
ꯆꯥꯎꯔꯝꯃꯅꯤꯗ ꯅꯍꯥꯟꯃꯨꯛ ꯈ꯭ꯔꯤꯁꯃꯥꯁ ꯇꯧꯕꯗꯁꯨ ꯌꯥꯝ ꯆꯥꯎꯈ꯭ꯔꯦꯅꯦ
ꯎꯝ ꯆꯥꯎꯔꯦ ꯑꯩꯈꯣꯏꯗꯒꯤ ꯍꯦꯟꯅ ꯆꯥꯎꯈ꯭ꯔꯦ
ꯑꯁꯤ ꯉꯛꯇꯅꯦ ꯍꯧꯖꯤꯛꯀꯥꯟ ꯑꯉꯥꯡꯁꯤꯡꯗꯤ
ꯑꯗꯨꯅꯦꯀꯣ ꯑꯍꯟꯁꯤꯡꯁꯦ ꯌꯥꯝ ꯄꯤꯛꯑꯦ ꯃꯤ ꯌꯥꯝ ꯄꯤꯛꯑꯦꯕꯀꯣ ꯑꯍꯟꯁꯤꯡꯁꯦ ꯑꯗꯨꯒ ꯏꯅꯥꯎꯄꯥ ꯏꯅꯥꯎꯄꯤꯒꯨꯝꯕꯅ ꯆꯥꯎꯋꯦꯕ
ꯑꯗꯨꯃꯥꯏꯅ ꯑꯣꯏꯔꯣ ꯍꯧꯖꯤꯛ ꯃꯇꯝꯅꯤ
ꯅꯪꯁꯨ ꯑꯗꯨꯃꯥꯏ ꯑꯣꯏꯔꯤꯗꯨꯗꯤ ꯆꯠꯅꯕꯤ ꯑꯣꯏꯕ꯭ꯔꯥ ꯈꯪꯗꯦ
ꯑꯣꯢꯔꯝꯒꯅꯤ ꯍꯥꯥ ꯍꯥ ꯁꯤ ꯕ꯭ꯔꯦꯛ ꯎꯝ ꯕ꯭ꯔꯦꯗ ꯕ꯭ꯔꯦꯗ ꯑꯃꯒ ꯎꯝ ꯍꯥꯏꯔꯣ ꯍꯥꯟꯅ
ꯅꯍꯥꯟ ꯃꯁꯤ ꯅꯨꯨꯄꯤ ꯅꯍꯥꯟ ꯋꯥꯏꯗꯤ ꯑꯉꯥꯡꯁꯤꯡ ꯑꯩꯈꯣꯏ ꯑꯉꯥꯡ ꯑꯣꯏꯔꯤꯀꯥꯟꯗꯗꯤ ꯊꯕꯛ ꯌꯥꯝ ꯁꯨꯏꯋꯤꯗꯅꯀꯣ
ꯑ
ꯑꯗꯨꯒꯤ ꯍꯧꯖꯤꯛꯀꯥꯟ ꯑꯉꯥꯡꯁꯤꯡꯗꯤ ꯊꯕꯛꯁꯨ ꯁꯨꯗ꯭ꯔꯦ ꯑꯗꯨꯝ ꯂꯥꯏꯔꯤꯛ ꯇꯝꯃꯒ ꯂꯩꯔꯤꯗꯨꯗꯤ
ꯎꯝ ꯅꯗꯨꯒꯤꯅꯦ ꯃꯣꯏ ꯆꯥꯎꯕꯁꯨ ꯅꯨꯡꯉꯥꯏꯕꯗꯣ
ꯎꯝ ꯎꯝ
ꯈꯣꯏꯗꯤ ꯀꯗꯥꯏꯗꯩ ꯑꯩꯈꯣꯏ ꯁ꯭ꯀꯨꯜ ꯀꯥꯕ ꯃꯇꯝꯗꯣ ꯅꯤꯡꯁꯤꯡꯉꯦꯗ ꯕꯦꯒ ꯌꯥꯝ ꯂꯨꯝꯃꯒ
ꯅꯪꯔꯥ ꯑꯃꯗꯨꯔ ꯀꯞ ꯄꯗꯣ ꯁꯥꯔꯅ ꯐꯨꯕꯒꯤ ꯍꯦ ꯅꯠꯇꯦ ꯑꯃꯗꯨꯅꯦ ꯀꯅꯥꯅꯔꯣ ꯃꯥꯒꯤ ꯃꯠ ꯊꯨꯟꯗ ꯐꯨꯕꯒ ꯍꯟꯗ ꯃꯤꯗꯣ ꯃꯠ ꯃꯊꯛꯇ ꯌꯦꯡꯈꯠꯄꯗꯣ ꯈꯪꯕ꯭ꯔꯥ ꯑꯀꯪꯕꯤꯗꯣ
ꯎꯝ ꯎꯝ
ꯑꯗꯨꯒ ꯅꯪꯁꯨꯅꯦ ꯕꯦꯒ ꯌꯥꯝ ꯂꯨꯝꯃꯒ ꯕꯦꯟꯁꯇ ꯂꯦꯞꯈꯠꯂꯒ ꯊꯥꯒꯠꯕ ꯀꯥꯟꯗ ꯅꯪ ꯀꯞꯄꯤꯗꯨꯗꯤ
ꯑꯨꯝ
ꯅꯣꯛꯅꯤꯡꯉꯦꯍꯦ
ꯑꯁ ꯋꯥꯏꯌꯦꯅꯦ ꯁꯤꯒꯦ ꯇꯧꯋꯦꯅꯦ ꯑꯜꯂꯦ
ꯌꯥꯝ ꯋꯥꯏꯌꯦꯕ ꯗꯨꯃꯦ ꯅꯨꯄꯥꯁꯤꯡꯗꯨꯅ ꯀꯔꯤ ꯎꯝ ꯈꯣꯡꯎꯞꯇꯀꯥ ꯐꯨꯕꯗꯣ ꯈꯪꯕ꯭ꯔꯣ ꯈꯣꯡ ꯈꯣꯡꯎꯞ ꯃꯊꯛꯇ ꯂꯦꯞꯈꯠꯂꯒ ꯈꯣꯡꯎꯞꯇ ꯐꯨꯕꯗꯨꯣ ꯈꯪꯗ꯭ꯔꯕꯣ
ꯀꯥꯎꯕꯨ ꯀꯥꯎꯔꯦꯗ ꯑꯁ ꯌꯥꯝ ꯁꯥꯊꯤꯕꯅꯤꯅꯦ ꯐꯥꯎꯟꯗꯔꯒꯤ ꯃꯆꯥꯅꯨꯄꯥ ꯄꯅꯤꯁꯃꯦꯟꯗꯨꯁꯨ ꯑꯗꯨ ꯅꯨꯄꯥꯒꯤꯅꯤꯅꯦ ꯕꯦꯒ ꯊꯥꯡꯒꯠꯄꯗꯣ ꯃꯥꯏ ꯃꯅꯥꯎ ꯅꯨꯄꯥꯒ ꯑꯁ ꯀꯔꯤ ꯍꯥꯏ ꯁ꯭ꯀꯨꯜꯗ ꯌꯥꯝ
ꯌꯥꯝ ꯅꯣꯛꯅꯤꯡꯉꯦ ꯑꯩꯁꯨ ꯑꯗꯨꯒ ꯅꯪꯁꯨ ꯅꯪꯅ ꯀꯩꯅꯣ ꯅꯪꯒꯤ ꯃꯣꯖꯥꯗꯣ ꯄꯨꯁ ꯇꯧꯕꯒꯤ ꯅꯪꯅ ꯊꯧꯔꯤꯔꯥ ꯀꯔꯤꯅꯣ
ꯑ ꯊꯧꯔꯤꯅꯦ ꯊꯧꯔꯤ ꯑꯗꯨꯁꯨ ꯕ꯭ꯂꯦꯛ ꯀꯂꯔꯗ
ꯑꯥ ꯐꯥꯎꯟꯗꯔ ꯅꯨꯄꯥꯗꯨꯅ ꯑꯁꯤ ꯀꯔꯤꯔꯥ ꯍꯪꯗꯕꯣ
ꯌꯥꯝ ꯇꯧꯔꯛꯄꯅꯤꯅꯦ ꯑꯗꯨꯒ ꯑꯩꯒꯤ ꯁꯝ ꯃꯊꯛꯇ ꯔꯥꯎꯟ ꯇꯧꯕꯒꯤ ꯀꯩꯕ ꯑꯩꯈꯣꯏ ꯈꯨꯟꯒꯤ ꯎꯗ ꯐꯝꯃꯒ ꯑꯣꯝ ꯇꯧꯔꯝꯒꯅꯤ ꯍꯥꯏꯕꯗꯣ ꯖꯥꯠ ꯖꯥꯠꯇꯤ ꯌꯥꯝ ꯇꯧꯔꯛꯄꯅꯤꯅ
ꯇꯜꯂꯦꯗ ꯍꯧꯖꯤꯛꯀꯥꯟ ꯑꯃꯨꯛ ꯎꯝ ꯑꯉꯥꯡꯁꯤꯡ ꯁ꯭ꯀꯨꯜ ꯀꯥꯕ ꯆꯠꯄ ꯎꯕ ꯀꯥꯟꯗꯀꯣ
ꯑꯗꯨꯅꯦ ꯑꯁ ꯑꯩꯈꯣꯏ ꯃꯇꯝꯗꯣ ꯑ ꯐꯥꯏꯅꯦꯜ ꯑꯦꯛꯖꯥꯝ ꯌꯧꯔꯅꯤ ꯑꯦꯛꯖꯥꯝ ꯌꯧꯔꯅꯤ ꯈꯟꯕꯗ ꯃꯊꯥ ꯁꯥꯕꯗꯣ
ꯎꯝ ꯍꯧꯖꯤꯛꯇꯤ ꯑꯗꯨꯒꯨꯝꯕꯗꯣ ꯂꯣꯏ ꯀꯣꯛꯈ꯭ꯔꯦꯕ ꯍꯧꯖꯤꯛꯇꯤ ꯀꯃꯥꯏ ꯄꯩꯁꯥ ꯇꯥꯁꯤꯒꯦ ꯈꯛꯇꯅꯦꯕ ꯈꯜꯂꯤꯁꯦ
ꯑꯗꯨꯅꯦ ꯂꯩꯇ꯭ꯔꯦ ꯑꯩꯈꯣꯏꯅ ꯑꯣꯐꯤꯁꯥꯔ ꯑꯣꯏꯒꯗꯕꯁꯨ ꯅꯠꯇ꯭ꯔꯦ
ꯑꯗꯨꯅꯦ ꯂꯥꯏꯔꯤꯛ ꯇꯝꯕꯁꯨ ꯄꯩꯁꯥ ꯁꯥ ꯌꯥꯝꯗꯤ ꯆꯪꯉꯦ ꯑꯗꯨꯕꯨ ꯃꯍꯩꯗꯤ ꯆꯥꯗ꯭ꯔꯦꯕ
ꯑꯗꯨꯅꯦ ꯑꯩꯈꯣꯏ ꯃꯍꯩ ꯆꯥꯗ꯭ꯔꯦ
ꯑꯗꯨꯒꯤ ꯁꯔꯨꯛꯄꯨꯗꯤ ꯌꯨꯝ ꯄꯥꯜꯂꯒ ꯏꯆꯥ ꯁꯦꯝꯕꯗꯨꯅ ꯐꯔꯕꯖꯥꯠꯅꯤ
ꯂꯣꯏꯔꯦꯗꯅ ꯑꯁꯤ ꯀꯨꯏꯔꯔꯣꯏ ꯑꯁꯤ ꯀꯨꯏꯔꯔꯣꯏ ꯑꯩ ꯈꯪꯉꯦ
ꯅꯠꯇ꯭ꯔꯣ ꯑꯁꯦꯡꯕꯅꯦ ꯍꯧꯖꯤꯛꯀꯥꯟꯁꯤꯗꯤ ꯑꯩꯈꯣꯏꯗꯤ ꯂꯥꯏꯔꯤꯛ ꯈꯤꯇꯪ ꯈꯪꯉꯕꯅꯤꯅꯀꯣ ꯏꯆꯥ ꯂꯩꯕ ꯀꯥꯟꯗ ꯌꯨꯝ ꯄꯥꯟꯕꯒ ꯏꯆꯥ ꯂꯩꯕ ꯀꯥꯟꯗ ꯃꯤ ꯑꯣꯏꯅꯕ ꯁꯦꯝꯒꯗꯕꯅꯦꯕ
ꯍꯣꯏ ꯑꯩꯈꯣꯏ ꯃꯤ ꯑꯣꯏꯍꯧꯗ꯭ꯔꯁꯨ ꯏꯆꯥꯁꯤꯡ ꯃꯤ ꯑꯣꯏꯔ ꯂꯣꯏꯔꯦ ꯅꯠꯇ꯭ꯔꯣ ꯈꯔ ꯏꯁꯇ꯭ꯔꯤꯛ ꯑꯣꯏꯕ ꯏꯁꯇ꯭ꯔꯤꯛ ꯑꯣꯏꯗꯕ ꯌꯥꯗ꯭ꯔꯦ
ꯏꯁꯇ꯭ꯔꯤꯛ ꯑꯃꯨꯛ ꯑꯣꯏꯃꯟꯗꯅ
ꯅꯆꯥ ꯉꯥꯎꯈꯤꯗꯅꯀꯣ
ꯍꯧꯖꯤꯛꯀꯥꯟꯗꯤ ꯐꯨꯕꯁꯨ ꯌꯥꯗ꯭ꯔꯕꯅꯤꯗ ꯅꯍꯥꯟ ꯋꯥꯏ ꯑꯩꯈꯣꯏꯒꯤ ꯃꯇꯝꯗꯗꯤ ꯏꯁ ꯆꯩ ꯌꯥꯡꯈꯩꯒꯨꯝꯕꯁꯦ ꯀꯩꯁꯨ ꯅꯠꯇꯦ
ꯑꯗꯨꯅꯦ ꯁ꯭ꯀꯨꯜꯗꯒ ꯆꯥꯔꯛꯄꯗꯣ ꯍꯧꯖꯤꯛꯇꯤ ꯁ꯭ꯀꯨꯜꯗꯁꯨ ꯑꯉꯥꯡ ꯐꯨꯕ ꯌꯥꯗ꯭ꯔꯦ
ꯎꯝ ꯐꯨꯕ ꯌꯥꯗ꯭ꯔꯦ
ꯑꯗꯨꯅ ꯑꯩꯈꯣꯏꯒꯤ ꯃꯇꯝꯗ ꯆꯩ ꯀꯌꯥꯃꯨꯛꯁꯨ ꯆꯥꯔꯛꯄ꯭ꯔꯥ
ꯑꯗꯨꯅꯦ
ꯐꯥꯎꯟꯗꯔꯒꯤ ꯃꯆꯥꯅꯨꯄꯥꯗꯨꯅꯤ ꯃꯥꯒꯤꯗꯤ ꯍꯤꯠ ꯍꯤꯠꯇ ꯊꯥꯗꯕꯗꯣ ꯎꯝ ꯁꯥꯎꯅꯤꯡꯉꯦ ꯈꯜꯂꯒ ꯃꯤ ꯐꯨꯕꯁꯨ ꯍꯦꯟꯃꯟꯕꯒꯤꯀꯣ ꯑꯗꯨꯒ ꯀꯔꯤꯕ ꯑꯈꯣꯢꯅ ꯍꯣꯁꯇꯦꯜ ꯆꯪꯕꯗ ꯐꯨꯕꯗꯣ ꯈꯪꯕ꯭ꯔꯥ
ꯈꯪ
ꯇꯦꯟ ꯇꯦꯟ ꯇꯦꯟꯒꯤ ꯍꯣꯁꯇꯦꯜ ꯆꯪꯕꯗ ꯐꯨꯕꯗꯣ ꯈꯪꯗꯔ ꯑꯗꯨ ꯅꯨꯄꯥꯖꯨ ꯃꯌꯨꯝꯗꯨ ꯂꯩꯇ꯭ꯔꯕ ꯃꯥꯜꯂꯦ
ꯑꯧ ꯂꯩꯇꯕ ꯃꯥꯜꯂꯦ ꯃꯤ ꯌꯨꯝ ꯃꯥꯟꯗ꯭ꯔꯦꯗ
ꯑꯗꯨꯅꯦ ꯀꯔꯤ ꯇꯧꯕ꯭ꯔꯥꯀꯣ ꯂꯥꯢꯔꯤꯛ ꯑꯗꯨꯛ ꯌꯥꯝ ꯍꯩꯔꯒ
ꯌꯣꯡ ꯉꯥꯎꯕꯩꯅꯤꯅꯦ
ꯃꯆꯥꯅꯨꯄꯥꯗꯨꯁꯨ ꯍꯩꯕꯅꯦ ꯀꯣ ꯁꯥꯏꯟꯁ ꯀ ꯑ ꯀꯩꯅꯣꯗꯣ ꯃꯦꯞꯁꯇꯣ
ꯎꯝ
ꯑꯗꯨ
ꯐꯩꯔꯁꯨ ꯃꯄꯥꯅ ꯉꯥꯎꯕꯒꯤꯅꯤꯅꯦ ꯑꯗꯨꯗꯤ ꯉꯥꯎꯗ꯭ꯔꯗꯤꯀꯣ ꯐꯖꯅ ꯂꯩꯒꯗꯕ ꯃꯣꯢꯗꯣ ꯃꯃꯥ ꯃꯃꯥꯗꯨꯒ ꯁꯛꯇꯥꯗꯨ ꯈꯩꯅꯤ ꯌꯥꯝ ꯆꯥꯔꯗꯅ
ꯍꯥꯢꯗꯤ ꯂꯥꯢꯔꯤꯛ ꯍꯩꯕ ꯃꯤꯁꯦ ꯃꯀꯣꯛꯇꯤ ꯈꯔ ꯀꯩꯅꯣ ꯇꯧꯕꯅꯦꯕ ꯂꯥꯢꯔꯤꯛꯁꯦ ꯍꯩꯃꯜꯂꯁꯨ ꯐꯠꯇꯦ ꯍꯥꯢꯕꯗꯨꯅꯦꯕ
ꯎꯝ
ꯑꯗꯨꯅꯦ ꯑꯩꯗꯤ ꯆꯥꯡ ꯑꯃꯗ ꯍꯩꯔꯗꯤ ꯌꯥꯔꯦꯗꯀꯣ ꯂꯥꯢꯔꯤꯛꯁꯨ ꯌꯥꯝ ꯍꯩꯃꯜꯂꯖꯨ ꯃꯀꯣꯛꯇꯤ ꯆꯥꯛꯄꯖꯥꯠꯅꯤ
ꯎꯝ ꯑꯩꯈꯣꯢ ꯆꯦꯟꯒꯦ ꯇꯧꯕꯗꯣ ꯈꯪꯕ꯭ꯔꯥ
ꯖꯥꯠ ꯖꯥꯅꯦꯗ ꯑꯩꯈꯣꯢꯅ ꯇꯧꯔꯛꯄꯗꯨꯁꯨ ꯑꯗꯨꯒ ꯃꯤꯅ ꯑꯁꯣꯝꯗ ꯀꯟꯁꯠ ꯇꯧꯔꯒ ꯑꯈꯣꯢꯅ ꯐꯃꯨꯡ ꯃꯊꯛꯇ ꯅꯨꯡꯉꯥꯢꯕꯗꯣ
ꯑ ꯑꯩꯅ ꯅꯣꯛꯅꯤꯡꯕꯗꯤ ꯎꯝ ꯇꯨꯝꯃꯤꯉꯩꯀꯥꯟꯗ ꯏꯃꯥꯟꯅꯕꯤ ꯑꯃꯒꯤ ꯃꯤꯡ ꯈꯧꯔꯛꯄꯗꯣ ꯈꯪꯕ꯭ꯔꯥ ꯑꯁ ꯋꯤꯟꯗꯣ ꯗ ꯌꯦꯡꯈꯠꯂꯒ ꯀꯧꯔꯤꯗꯨꯗꯤ
ꯎꯝ ꯋꯥꯔꯤ ꯀꯨꯢꯗꯤ ꯀꯨꯢꯔꯦ ꯑꯈꯣꯢꯒꯤ ꯋꯥꯔꯤꯁꯤꯡꯖꯦ
ꯎꯝ ꯑꯗꯨꯒ ꯑꯩꯈꯣꯢ ꯅꯨꯡꯉꯥꯢ ꯇꯗꯅ ꯆꯦꯟꯒꯦ ꯇꯧꯔꯒ ꯆꯩꯒ ꯄꯥꯢꯔꯒ ꯀꯣ
ꯑꯃꯨꯛ ꯊꯦꯡꯅꯕꯗꯨ ꯈꯪꯕ꯭ꯔꯥ ꯂꯕꯤꯗ ꯑꯦ ꯑꯗꯨꯒ ꯑꯃꯨꯛ ꯆꯪꯉꯦꯕ
ꯑꯗꯨ ꯃꯇꯝꯗꯣ
ꯎꯝ
ꯑꯗꯣ ꯍꯧꯖꯤꯛꯀꯥꯟꯗꯤ ꯍꯧꯖꯤꯛ ꯃꯇꯝꯗꯤ ꯈꯪꯗ꯭ꯔꯦ ꯈꯣꯢ ꯃꯇꯝꯅ ꯅꯨꯡꯉꯥꯢꯌꯦꯗꯀꯣ ꯍꯥꯢꯗꯤ ꯅꯨꯄꯥ ꯀꯣꯢꯕꯁꯨ ꯈꯪꯗꯦ ꯑꯃꯗꯤ ꯐꯣꯟꯁꯨ ꯄꯥꯏꯗꯕꯅꯤꯅ ꯑ ꯑꯗꯨ ꯁ꯭ꯀꯨꯜ ꯆꯠꯀꯅꯤ ꯑꯁ ꯅꯨꯡꯉꯥꯏꯌꯦꯗ ꯑꯗꯨ ꯃꯇꯝꯅ
ꯅꯨꯡꯉꯥꯏ ꯑꯗꯨ ꯑꯣꯏꯔꯁꯨ ꯍꯧꯖꯤꯛꯇꯤ ꯎꯝ ꯀꯥꯗ꯭ꯔꯕꯅꯤꯅꯀꯣ ꯑꯗꯨꯝ ꯅꯤꯡꯁꯤꯡꯉꯒ ꯑ ꯅꯨꯡꯁꯤꯌꯦ ꯅꯨꯡꯉꯥꯏꯌꯦ ꯍꯥꯏꯕꯅꯦꯕ ꯑꯩꯈꯣꯏ ꯃꯇꯝꯗꯗꯤ ꯁꯀꯨꯜ ꯀꯔꯝ ꯀꯥꯟꯗ ꯂꯣꯏꯒꯗꯕꯅꯣ ꯁꯨꯇꯤꯅ ꯄꯥꯝꯕꯅꯦ
ꯑꯗꯨꯅꯦ ꯑꯜꯁ ꯃꯟꯗꯦ ꯍꯦꯛ ꯊꯣꯛꯑꯗꯤ ꯇꯟꯕ ꯍꯧꯔꯅꯤ
ꯑꯗꯨꯅꯦ ꯁꯕꯖꯦꯛꯁꯤꯡꯗꯣ ꯌꯦꯡꯉꯒꯀꯣ ꯍꯣꯝꯋꯛ ꯄꯤꯕ ꯀꯥꯟꯗꯁꯨ ꯌꯥꯝ ꯇꯥꯟꯕꯅꯤ
ꯁꯀꯣ ꯆꯠꯅꯤꯡꯗꯕꯗꯣ ꯑꯗꯨꯒ ꯑꯗꯨꯒ ꯀ ꯑꯦꯄ꯭ꯂꯤꯀꯦꯁꯟꯃꯨꯛ ꯏꯅꯦ ꯁꯨꯇꯤ ꯊꯥꯔꯗꯤ ꯇꯤ ꯂꯧꯔꯗꯤ ꯎꯝ ꯖꯥꯠ ꯖꯥꯠꯇꯤ ꯌꯥꯝ ꯇꯧꯔꯛꯄꯅꯦ ꯑꯩꯈꯣꯏꯁꯦ
ꯎꯝ
ꯅꯨꯡꯗꯤ ꯅꯨꯡꯉꯥꯏꯌꯦꯗ ꯅꯪꯅ ꯅꯪ ꯅꯪꯁꯨ ꯅꯅꯥꯆꯤꯟ ꯄꯣꯝꯕ꯭ꯔꯥ ꯅ ꯅ ꯍꯥꯊꯣꯡ ꯄꯣꯝꯕꯗꯣ ꯈꯪꯕ꯭ꯔꯥ
ꯈꯪꯉꯦ
ꯑꯃꯗꯨꯁꯨ ꯄꯣꯝꯕꯗꯣ
ꯑꯦꯁ ꯑꯃꯗꯨꯗꯤ ꯃꯤ ꯃꯥꯟꯗ꯭ꯔꯦꯍꯦꯀꯣ